ꯅꯦ ꯍꯥꯎ ꯑꯁ ꯏꯆꯦ ꯑꯩꯖꯦ ꯑꯩꯈꯣꯏ ꯐꯤ ꯊꯤꯕꯒꯤꯅꯦ ꯑꯣꯖꯥꯅ ꯍꯥꯏꯔꯛꯑꯦ ꯑꯗꯣ ꯄꯩꯁꯥ ꯅꯨꯡꯁꯥꯗꯣ ꯀꯃꯥꯏ ꯀꯃꯥꯏꯅ ꯇꯧꯔꯤꯒꯦ
ꯑꯁ ꯄꯩꯁꯥꯖꯦ ꯑꯗꯣ ꯄꯩꯁꯥꯗꯣ ꯀꯌꯥꯃꯨꯛꯇꯤ ꯍꯥꯏꯒꯦ
ꯎꯝ ꯇꯔꯥ ꯈꯔꯗꯤ ꯍꯦꯜꯂꯅꯤꯌꯦ ꯆꯦ
ꯑꯁ ꯍꯟꯗꯛꯇꯤ ꯄꯩꯁꯥꯖꯦ ꯐꯖꯅ ꯋꯥꯔꯦ ꯏꯆꯦꯖꯦ ꯃꯃꯥ ꯅꯥꯕꯗꯨꯁꯨ ꯍꯟꯗꯛꯁꯤꯠ ꯈꯥꯡꯍꯦꯟ ꯍꯦꯟꯖꯟꯗꯅ ꯑꯃꯨꯛ ꯍꯤꯗꯥꯛ ꯒꯨꯂꯤ ꯃꯌꯥꯝ ꯑꯃꯨꯛ ꯆꯪꯉ ꯂꯩꯁꯜꯂꯨꯔꯦ
ꯑꯁ ꯀꯃꯥꯏ ꯀꯃꯥꯏꯅ ꯇꯧꯔꯤꯅꯣ ꯑꯗꯨꯕꯣ
ꯑꯁ ꯂꯣꯛ ꯈꯨꯕꯗ ꯏ ꯌꯥꯎꯗꯅ ꯍꯟꯗꯛꯇꯤ ꯄꯨꯔꯥ ꯋꯥꯔꯦ ꯃꯥꯖꯨ ꯑꯗꯒꯤ ꯆꯠꯄꯗꯁꯨꯅꯦ ꯃꯁꯥꯗꯣ ꯅꯤꯛꯑꯦ
ꯑ
ꯁꯣꯟꯗꯔꯛꯄꯒꯤ
ꯑꯁ ꯏꯃꯥꯒꯤꯗꯨꯁꯨ ꯑꯁ ꯀꯨꯏꯗꯤ ꯀꯨꯏꯔꯕꯅꯦ ꯃꯥꯏ ꯑꯅꯥꯕꯗꯣ ꯑꯩꯒꯤꯖꯤꯖꯨꯅꯦ ꯇꯝꯕ ꯂꯣꯏꯁꯤꯜꯂꯛꯑꯗꯤ ꯈꯔꯖꯨ ꯌꯥꯡꯒꯗꯕꯅꯦ
ꯑꯗꯣ ꯎꯝ ꯇꯔꯥ ꯍꯥꯏꯕꯅꯤꯅ ꯏꯆꯦꯅꯅꯦ ꯐꯤ ꯔꯥꯅꯤ ꯐꯤ ꯁꯥꯔꯤꯁꯦ ꯁꯤꯁꯦ ꯍꯪꯆꯤꯠꯀꯨꯝꯕ ꯂꯣꯏꯔꯅꯤꯕꯀꯣ ꯑꯗꯨꯅ ꯁꯤ ꯂꯤꯁꯤꯡ ꯇꯔꯨꯛꯃꯨꯛꯇꯤ ꯁꯤꯠꯂꯅꯤ ꯑꯗꯨꯒ ꯑꯋꯥꯠꯄꯗꯨꯅ ꯇꯥꯆꯧꯗꯒꯤ ꯍꯪꯉꯒꯦ
ꯍꯣꯏ
ꯇꯥꯆꯧꯗꯨꯁꯨ ꯍꯟꯗꯛꯇꯣ ꯃꯥꯖꯨ ꯃꯁꯥ ꯉꯝꯗꯦꯅꯅꯦ ꯊꯕꯛ ꯆꯠꯇ꯭ꯔꯦꯕꯀꯣ
ꯑꯥ
ꯑ ꯄꯩꯁꯥꯖꯦ ꯂꯩꯔꯝꯒꯗ꯭ꯔꯥ ꯈꯪꯗꯦ ꯇꯧꯔꯤꯁꯦ
ꯑꯁ ꯇꯥꯥꯆꯧꯗꯨꯅ ꯀꯃꯥꯏ ꯀꯃꯥꯏꯟ ꯇꯧꯔꯤꯅꯣ ꯃꯥꯏ ꯃꯈꯨꯠ ꯅꯥꯕꯤꯗꯣ ꯑꯃꯨꯛ ꯍꯧꯔꯤꯔꯣ
ꯎꯝ ꯃꯈꯨꯠ ꯅꯥꯕꯤꯗꯣ ꯍꯧꯔꯛꯑꯦ ꯑꯗꯨꯗꯣ ꯑꯃꯨꯛ ꯐꯔꯕꯅꯦ ꯑꯗꯨ ꯉꯍꯥꯟ ꯃꯥꯅ ꯑꯩꯈꯣꯏꯒꯤ ꯑ ꯀꯩꯅꯣꯗꯣ ꯂꯝꯄꯥꯛꯇꯣ
ꯑꯥ
ꯑꯩꯈꯣꯏꯒꯤ ꯍꯤꯡꯒꯣꯜ ꯃꯆꯥꯗꯣ ꯒꯣꯜ ꯃꯆꯥꯗꯨꯗ ꯌꯣꯝꯄꯥꯛ ꯇꯧꯔꯨꯏꯅ ꯈꯨꯠꯇꯣ
ꯃꯨꯛꯄ ꯃꯨꯛꯑꯒ ꯇꯔꯨꯕꯒꯤ ꯑꯃ ꯆꯤꯡꯉꯒ ꯂꯩꯕꯤ ꯃꯈꯨꯠꯇꯣ ꯀꯩꯝ ꯄꯥꯏ ꯌꯥꯗꯕꯤꯗ ꯄꯪꯁꯟꯒꯤꯕꯗꯣ
ꯑꯁ ꯕꯦꯔꯥꯅꯦ ꯇꯧꯔꯤꯁꯦ
ꯈꯪꯗꯦ ꯑꯩꯈꯣꯏ ꯏꯃꯨꯡꯗ ꯇꯧꯔꯤꯕ ꯗꯁꯥ ꯃꯌꯥꯝꯁꯦ ꯍꯟꯗꯛꯇꯤ ꯄꯨꯔꯥ ꯂꯣꯏꯔꯦ
ꯑꯗꯨꯅꯦ ꯀꯃꯥꯏꯟ ꯇꯧꯗꯣꯏꯅꯣ ꯈꯪꯗꯦ ꯑꯁ ꯑꯩꯒꯤꯗꯨꯁꯨ ꯑꯥꯎ
ꯄꯩꯁꯥꯁꯤꯁꯨ ꯄꯨꯁꯟꯕꯗ ꯃꯤꯉꯣꯟꯗꯒꯤ ꯏꯕꯦꯝꯃ ꯄꯩꯁꯥꯁꯦ ꯀꯩꯅꯣ ꯌꯧꯔꯦ ꯂꯤꯁꯤꯡ ꯃꯔꯐꯨꯃꯨꯛꯇꯤ ꯌꯧꯁꯜꯂꯛꯑꯦ ꯄꯨꯕꯗ ꯃꯤꯉꯣꯟꯗ ꯂꯤꯁꯤꯡ ꯃꯔꯐꯨꯁꯦ ꯇꯝ ꯇꯝꯅꯕꯨꯗꯤ ꯁꯤꯡꯗꯤ ꯁꯤꯡꯗꯣꯏꯅꯦ ꯑꯗꯨꯏ ꯇꯥꯔꯒꯁꯨ ꯁꯨꯝ ꯁꯨꯝ ꯌꯥꯝꯁꯤꯜꯂꯦ ꯑꯗꯒꯤ ꯏꯃꯥ ꯍꯣꯏꯁꯤꯅ ꯑꯅꯥꯕ ꯐꯔꯛꯑꯗꯤ ꯐꯕ
ꯍꯣꯏ
ꯈꯪ ꯅꯆꯦꯁꯦ ꯃꯊꯥ ꯌꯥꯝ ꯁꯥꯔꯦ ꯑꯗꯣ ꯂꯥꯏꯔꯤꯛ ꯄꯥꯕ ꯂꯦꯞꯄ ꯌꯥꯗꯦꯀꯣ
ꯍꯣꯏ ꯏꯆꯦ
ꯄꯩꯁꯥꯒꯤꯗꯤ ꯉꯝꯅ ꯉꯝꯅꯕ ꯄꯤꯔꯛꯀꯅꯤ ꯏꯆꯦꯅ
ꯍꯣꯏ ꯇꯔꯥꯒ ꯈꯔ ꯍꯦꯟꯕꯗꯣ ꯑꯩꯒꯤ ꯁꯤꯗ ꯁ꯭ꯀꯣꯂꯥꯔꯁꯤꯞꯀꯤ ꯄꯩꯁꯥ ꯈꯔ ꯂꯩꯕꯗꯨꯅ ꯑꯋꯥꯠꯄꯗꯨꯗꯤ ꯍꯥꯞꯄꯒꯦ ꯇꯧꯕ ꯑꯗꯨ ꯇꯔꯥꯃꯨꯛꯇꯨ ꯇꯔꯥꯗꯨꯗꯤ ꯑꯩꯉꯣꯟꯗ ꯋꯥꯠ ꯇꯣꯔꯦꯕ ꯏꯆꯦ ꯑꯗꯨ ꯍꯣꯏ ꯂꯥꯁ ꯗꯦꯠꯄꯨꯗꯤ ꯈꯔ ꯋꯥꯠꯂꯤꯌꯦ ꯑꯗꯣ ꯀꯃꯥꯏ ꯀꯃꯥꯏꯟ ꯇꯧꯕꯅꯣ ꯇꯥꯆꯧꯒ ꯈꯤꯇꯪ ꯇꯥꯟꯅꯔꯛꯑꯣ ꯑꯗꯨꯒ ꯀꯩ ꯀꯩꯅꯣ ꯈꯔ ꯌꯦꯡꯃꯤꯟꯅꯅꯕ ꯑꯩꯁꯨ ꯁꯤꯇꯪ ꯂꯣꯏꯁꯤꯜꯂꯗꯤꯅꯦ ꯌꯨꯝꯗ ꯊꯣꯛꯂꯛꯑꯒ ꯀꯩ ꯀꯩꯅꯣ ꯂꯣꯏ ꯇꯧꯃꯤꯟꯅ ꯌꯥꯔꯕꯅꯦ
ꯑꯗꯨꯅꯦ ꯏꯆꯦꯅ ꯄꯩꯁꯥꯁꯨ ꯍꯦꯟꯅ ꯍꯦꯟꯅ ꯄꯤꯅꯤꯡꯉꯤꯗꯣ ꯃꯤ ꯃꯤꯒꯤ ꯂꯝꯗ ꯂꯩꯕ ꯍꯥꯏꯁꯦ ꯆꯥꯕ ꯊꯛꯄꯗ ꯑꯣꯏꯔꯁꯨ ꯑꯗꯒꯤ ꯂꯩꯗꯅ ꯆꯠꯄ ꯈꯣꯠꯄ ꯄꯩꯁꯥꯒꯤ ꯄꯩꯁꯥ ꯉꯥꯛꯇꯅꯤꯗꯣ꯫
ꯑꯗꯨꯅꯦ ꯏꯆꯦ ꯑꯗꯨ ꯏꯆꯦ ꯑꯕꯨꯡ ꯑꯕꯨꯡꯉꯣꯒꯤꯗꯨꯗꯤ ꯀꯃꯥꯏ ꯇꯧꯔꯒꯦ
ꯍꯕꯨꯡꯉꯣꯁꯦ ꯍꯟꯗꯛꯁꯦ ꯃꯥ ꯀ꯭ꯂꯥꯁ ꯁꯤꯛꯁ ꯀꯥꯕꯒꯤ ꯃꯤꯡ ꯆꯜꯂꯨꯔꯦꯕꯀꯣ꯫
ꯍꯣꯏ
ꯑꯗꯣ ꯃꯥꯖꯦ ꯁꯨꯃꯥꯏꯅ ꯇꯧꯒꯦ ꯇꯧꯕꯅꯦꯕ ꯄꯩꯁꯥꯖꯦ ꯆꯪꯕ ꯍꯦꯃꯟꯗꯅ ꯃꯥꯗꯣ ꯅꯝꯕꯣꯗꯤꯌꯥ ꯊꯥꯍꯟꯁꯤꯔꯅ ꯇꯧꯕꯅꯦꯕꯀꯣ
ꯍꯣꯏ ꯍꯣꯏ ꯑꯗꯨꯅꯦ ꯅꯕꯣꯗꯤꯌꯥꯗꯨꯅ ꯐꯩꯌꯦ ꯍꯧꯖꯤꯛ ꯄꯩꯁꯥ ꯈꯔ ꯆꯪꯉꯁꯨ ꯆꯪꯉꯅꯦ ꯀꯩꯀꯩꯅꯣ ꯈꯔ ꯇꯧꯍꯜꯂꯒ ꯅꯣꯡꯕꯣꯗꯤꯌꯥꯗꯣ ꯑꯝꯇ ꯈꯜꯍꯜꯂꯁꯦ ꯑꯗꯨꯒ ꯑꯗꯨꯗ ꯊꯥꯖꯤꯟꯒ꯭ꯔꯗꯤ ꯄꯩꯁꯥꯁꯨ ꯐ꯭ꯔꯤ ꯑꯣꯏꯔꯛꯑꯅꯤ ꯑꯗꯒꯤꯗꯤ ꯀꯩꯅꯣꯗꯨꯁꯨ ꯑ ꯂꯥꯏꯔꯤꯛ ꯂꯥꯏꯁꯨꯗꯨꯁꯨ ꯑꯗꯨꯗꯗꯤ ꯐꯖꯅ ꯑꯣꯖꯥ ꯑꯣꯖꯥꯁꯤꯡꯗꯨꯁꯨ ꯁꯨꯅ ꯂꯩꯕꯅꯤꯅꯅꯦ ꯂꯥꯏꯛ ꯂꯥꯏꯔꯤꯛ ꯂꯥꯏꯁꯨꯁꯨ ꯍꯣꯠꯅꯕ ꯃꯁꯥꯅ ꯑꯗꯨꯝ ꯒ꯭ꯌꯥꯟ ꯇꯥꯕꯅꯤꯅ ꯑꯗꯨꯅ ꯍꯦꯟꯅ ꯐꯅꯤꯕ
ꯑꯗꯣ ꯑꯩꯅ ꯍꯟꯗꯛ ꯃꯃꯥꯒꯤ ꯃꯤꯡ ꯆꯜꯂꯤꯁꯤꯅꯅꯦ ꯍꯟꯗꯛ ꯇꯣ ꯀꯩꯒꯨꯝꯕ ꯃꯥꯗꯣ ꯅꯕꯣꯗꯤꯌꯥ ꯌꯥꯎꯍꯧꯗ꯭ꯔꯦꯅ ꯈꯜꯂꯁꯦꯕ ꯀꯣ ꯆꯍꯤꯗꯨ ꯑꯃꯨꯛ ꯃꯥꯡꯍꯧꯗꯣꯏꯕ ꯑꯗꯨꯒꯤꯁꯨ ꯈꯟꯗꯅ ꯄꯩꯁꯥꯗꯨ ꯇꯤꯡꯉꯁꯨ ꯇꯤꯡꯅ ꯑꯃꯨꯛ ꯃꯥꯗꯣ ꯃꯃꯤꯡ ꯆꯟꯖꯜꯂꯨꯔꯦ
ꯍꯣꯏ
ꯑꯗꯣ ꯂꯥꯏꯅ ꯇꯝꯕ ꯑꯃ ꯂꯥꯛꯑꯁꯤꯅꯤ ꯅꯪꯒꯤꯕꯨ ꯋꯥꯜ ꯈꯟꯅ ꯍꯦꯟꯅ ꯋꯥꯒꯅꯨꯁꯦ ꯂꯥꯏꯔꯤꯛ ꯄꯥꯕꯝ ꯊꯣꯛꯄ ꯐꯖꯅ ꯄꯥꯔꯣ ꯑꯗꯩ ꯄꯩꯁꯥ ꯄꯗ ꯗꯨꯝ ꯍꯥꯏꯔꯛꯑꯣ
ꯍꯣꯏ
ꯑꯗꯣ ꯑꯥꯗ ꯂꯩꯔꯒ ꯉꯧꯁꯟꯅꯕꯗꯤ ꯌꯥꯗꯦꯀꯣ꯫
ꯍꯣꯏ ꯏꯆꯦ
ꯐꯩ ꯐꯩ ꯑꯗꯨꯅꯤ
ꯑꯗꯩꯗꯤ ꯑꯩꯈꯣꯏ ꯇꯥꯆꯧꯒꯤꯗꯣ ꯍꯟꯗꯛꯁꯨ ꯃꯥ ꯑꯥ ꯂꯥꯞꯅ ꯆꯠꯄꯤꯗꯨ ꯆꯠꯇꯣꯏꯔꯣ?
ꯑꯗꯨꯗꯣ ꯉꯍꯥꯟꯗꯤ ꯏꯃꯥꯒꯅꯦ
ꯑꯥꯎ
ꯄꯦꯠꯇꯤ ꯋꯥ ꯍꯥꯏꯅꯒꯤꯕꯅꯦꯕꯀꯣ ꯑꯗꯣ ꯑꯩꯁꯨ ꯀꯩ ꯍꯥꯏꯅ ꯍꯪꯖꯜꯂꯨꯗ꯭ꯔꯦ ꯑꯗꯣ ꯍꯣꯔꯦꯟ ꯑꯝꯇꯪ ꯍꯪꯒꯦ ꯀꯃꯥꯏꯅ ꯇꯧꯕꯅꯣꯗꯣ
ꯍꯣꯏ ꯑꯁ ꯇꯥꯆꯧꯗꯨ ꯇꯥꯆꯧ ꯅꯥꯔꯛꯄꯁꯤꯅꯦꯅꯦ ꯃꯊꯥ ꯌꯥꯝ ꯁꯥꯔꯤꯁꯦ꯫
ꯑꯗꯨꯅꯦ ꯇꯥꯆꯧꯅ ꯈꯔ ꯑꯩꯅ ꯈꯔ ꯇꯧꯕꯗꯣ ꯃꯥꯖꯨ ꯅꯥꯁꯤꯜꯂꯛꯑꯗꯤ ꯑꯩ ꯕꯦꯔꯥ ꯇꯥꯗꯣꯏꯅꯤ ꯅꯪꯕꯣ
ꯅꯦ ꯕꯕꯥꯖꯨ ꯕꯕꯥ ꯂꯩꯔꯝꯃꯗꯤ ꯑꯃꯨꯛ ꯈꯔ ꯐꯒꯗꯕ
ꯎꯝ ꯑꯗꯨꯅꯦ ꯃꯕꯥ ꯂꯩꯔꯝꯃꯗꯤ ꯑꯩꯈꯣꯏꯁꯨ ꯈꯔ ꯅꯨꯡꯉꯥꯏꯖꯗꯧꯕ ꯇꯧꯔꯤꯁꯦ꯫
ꯑꯗꯨꯅꯦ ꯑꯁ ꯃꯃꯥꯅ ꯃꯔꯣꯝ ꯁꯟꯖꯤꯜꯂꯛꯄꯅꯦ
ꯎꯝ ꯑꯗꯨꯅꯦ ꯑꯗꯒꯤ ꯑꯕꯨꯡꯉꯣꯁꯨ ꯑꯉꯥꯡ ꯑꯣꯏꯕꯅꯤꯅ ꯃꯉꯣꯟꯗ ꯄꯩꯁꯥ ꯇꯥꯜꯂꯣ ꯍꯥꯏꯕꯁꯨ ꯉꯝꯗꯦ꯫
ꯍꯣꯏ ꯑꯁ ꯑꯄꯨꯡꯕꯗꯤ ꯑꯉꯥꯡ ꯌꯥꯝ ꯑꯣꯏꯔꯤꯗ꯫
ꯎꯝ
ꯑꯩꯒꯤ ꯁꯤꯇꯪ ꯂꯣꯏꯁꯤꯜꯂꯛꯑꯗꯤ ꯑꯗꯨꯝ ꯊꯕꯛ ꯄꯨꯕ ꯌꯥꯔꯛꯑꯅꯤꯕ ꯍꯟꯗꯛꯀꯤꯁꯦ ꯂꯣꯏꯁꯤꯜꯂꯗꯤ ꯊꯕꯛꯇꯨ ꯄꯨꯔꯛꯑꯗꯤ ꯑꯕꯨꯡꯉꯣꯒꯤꯁꯨ ꯑꯗꯨꯝ ꯑꯩꯁꯨ ꯏꯃꯨꯡꯒꯤ ꯑꯋꯥꯠꯄꯥꯗꯣ ꯈꯔ ꯈꯔ ꯑꯩꯈꯣꯏ ꯑꯍꯨꯝ ꯆꯪꯗꯅ ꯃꯦꯟꯃꯤꯟꯅꯔꯗꯤ ꯈꯔ ꯅꯨꯡꯉꯥꯏꯒꯗ ꯇꯝꯅꯦ ꯑꯁ ꯑꯩ ꯁꯤ ꯂꯣꯏꯁꯤꯟꯕꯗꯗꯤ ꯂꯣꯏꯅꯕ ꯍꯣꯠꯅꯕꯗꯅꯦ
ꯆꯨꯝꯃꯦ ꯆꯨꯝꯃꯦ ꯑꯗꯨꯕꯨ ꯏꯃꯥꯁꯤꯗꯪ ꯅꯥ ꯐꯥꯔꯒ ꯑꯗꯩꯩꯒꯤ ꯑꯩꯈꯣꯏꯒꯤ ꯇꯥꯖꯧꯁꯤꯗꯪꯒꯥ ꯃꯥꯒꯤ ꯃꯈꯠ ꯅꯥꯕꯗꯣꯒ ꯐꯔꯒꯗꯤ ꯈꯔ ꯀꯣꯝꯃꯥꯅꯦꯕ ꯄꯩꯁꯥ ꯇꯥꯟꯕꯁꯦ ꯑꯗꯨꯅꯤ ꯇꯧꯔꯤꯁꯦ ꯅꯪꯕꯨ ꯀꯔꯤ ꯀꯔꯤꯗꯤ ꯆꯥꯔꯒꯦ ꯉꯁꯤꯒꯤ
ꯉꯁꯤ ꯃꯣꯏ ꯀꯩꯅꯣꯅ ꯄꯤꯔꯛꯄꯗꯣ ꯑꯗꯨꯝ ꯆꯥꯔꯦꯗ ꯑꯍꯦꯟꯕ ꯀꯩꯁꯨ ꯆꯥꯗ꯭ꯔꯦ
ꯑꯗꯣ ꯄꯩꯁꯥ ꯂꯩꯇꯦꯅ ꯆꯥꯗꯕ ꯇꯧꯒꯅꯨꯀꯣ ꯏꯁꯥ ꯁꯣꯟꯅꯔꯒ ꯑꯃꯨꯛ ꯅꯥꯔꯛꯀꯅꯤ
ꯍꯣꯏ
ꯑꯗꯨꯝ ꯍꯥꯏꯌꯣ ꯅꯪ ꯂꯩꯇꯕꯗꯣ ꯑꯗꯨꯝ ꯄꯨꯊꯣꯛ ꯄꯨꯁꯤꯟ ꯇꯧꯔꯒ ꯑꯗꯨꯝ ꯉꯝꯅꯕ ꯊꯥꯔꯛꯀꯦ ꯏꯆꯦꯅ
ꯍꯣꯏ ꯏꯆꯦ
ꯑꯗꯨꯅꯦ ꯏꯁꯥ ꯁꯣꯜꯍꯟꯕ ꯌꯥꯗꯦ ꯂꯥꯏꯔꯤꯛ ꯐꯖꯅ ꯄꯥꯎ
ꯈꯪꯗ꯭ꯔꯦꯗꯥ ꯏꯆꯦ ꯃꯥꯊꯥꯁꯦ ꯍꯦꯛꯇ ꯁꯥꯕ
ꯁꯥꯒꯅꯣ ꯁꯥꯒꯅꯣ ꯃꯊꯥ ꯁꯥꯒꯅꯨ ꯑꯗꯨꯝ ꯍꯥꯏꯔꯛꯑꯣ ꯑꯗꯣ ꯑꯩꯁꯨ ꯁꯥꯕꯨꯗꯤ ꯁꯥꯔꯤꯅꯦ ꯉꯝꯅꯕ ꯍꯣꯠꯅꯔꯛꯀꯦꯅ ꯈꯟꯕꯅꯦ ꯏꯆꯦꯅ ꯑꯗꯨꯅꯦ ꯔꯥꯅꯤ ꯁꯥꯕꯁꯦ ꯑꯥ ꯍꯥꯏꯌꯣ ꯍꯥꯏꯌꯣ
ꯃꯃꯥꯒꯤ ꯑꯃ ꯀꯔꯤ ꯍꯥꯏꯅꯨ ꯃꯣꯏꯒꯤ ꯑꯦꯛꯁꯔꯁꯥꯏꯁ ꯑꯣꯏ ꯀꯔꯤ ꯑꯣꯏ ꯊꯦꯔꯥꯄꯤ ꯆꯠꯄꯗꯣ
ꯑꯥ
ꯑꯗꯨꯗꯤ ꯆꯠꯂꯤꯕ꯭ꯔꯣ ꯅꯠꯇ꯭ꯔꯒ ꯇꯣꯛꯑꯕꯣ ꯀꯃꯥꯏꯟ ꯇꯧꯔꯒꯦ ꯏꯆꯦ
ꯑꯗꯨꯗꯣ ꯊꯥ ꯑꯃꯃꯝ ꯂꯩꯔꯥ ꯆꯠꯀꯗꯕꯅꯦꯕꯀꯣ
ꯑꯥ
ꯍꯟꯗꯛ ꯊꯥꯖꯤꯝꯗꯤ ꯆꯠꯄꯥ ꯉꯝꯗ꯭ꯔꯦ ꯉꯝꯗꯧꯁꯨ ꯃꯥꯟꯗꯦꯕꯥ ꯑꯗꯣ ꯃꯊꯪ ꯊꯥꯥꯖꯦ ꯁꯣꯏꯗꯅꯃꯛꯀꯤ ꯆꯠꯅꯕ ꯇꯧꯒꯦꯅ ꯈꯜꯂꯤ ꯏꯆꯦ
ꯑꯗꯨ ꯑꯗꯨꯒꯤ ꯇꯧꯕꯗꯣ ꯃꯁꯥꯗ ꯈꯔ ꯀꯥꯟꯅꯕ꯭ꯔꯥ ꯅꯠꯇ꯭ꯔꯥꯒ ꯀꯃꯥꯏꯟ ꯇꯧꯒꯦ
ꯑꯩꯅꯗꯤ ꯍꯪꯕꯅꯦ ꯑꯗꯣ ꯌꯥꯝ ꯍꯦꯟꯅ ꯀꯥꯟꯅ ꯐꯥꯠꯇꯕ ꯃꯥꯜꯂꯦ ꯍꯥꯏꯔꯛꯑꯦ ꯃꯥꯅꯥ
ꯑꯁ ꯑꯗꯨꯅꯤꯅꯦ ꯃꯤꯅꯗꯤ ꯐꯩ ꯑꯃꯨꯛ ꯍꯥꯏꯅꯕ ꯑꯗꯣ ꯏꯆꯦ ꯑꯩꯅꯅꯦ ꯑꯩꯈꯣꯏ ꯏꯃꯥꯟꯅꯕꯥ ꯑꯃꯅ ꯍꯥꯏꯔꯛꯄꯗ ꯑꯩꯈꯣꯏꯒꯤ ꯑꯥ ꯀꯔꯤ ꯀꯔꯤ ꯈꯨꯠ ꯂꯥꯏꯌꯦꯡꯕ ꯀꯔꯤ ꯍꯥꯏꯗꯣꯏꯅꯣꯅꯦ ꯍꯦꯄꯪꯆꯔꯅ ꯑꯃ ꯂꯩꯕꯗꯣ ꯌꯦꯇꯨꯝꯅꯒ ꯌꯦꯇꯨꯝ ꯃꯥꯟꯕꯅ ꯊꯤꯜꯂ ꯊꯤꯜꯂꯒ ꯇꯧꯕꯤꯗꯣ ꯍꯥ ꯑꯗꯨꯒꯤꯗꯣ ꯀꯩꯅꯣ ꯇꯧꯋꯦ ꯍꯥꯏ ꯌꯥꯝ ꯀꯨꯏꯅꯗꯤ ꯆꯪꯉꯦ ꯍꯥꯏꯌꯦ ꯂꯥꯏꯌꯦꯡꯕꯗ ꯑꯗꯣ ꯑꯗꯨꯗꯨ ꯌꯥꯝ ꯊꯤꯅꯗꯤ ꯐꯩꯌꯦꯗꯤ ꯍꯥꯏꯅꯩꯌꯦ ꯏꯆꯦ
ꯑꯗꯨꯗꯤ ꯑꯗꯨꯝꯇꯪ ꯇꯥꯟꯅꯁꯤꯔꯣ
ꯑꯗꯨꯅꯦ ꯑꯩꯁꯨ ꯏꯃꯥꯟꯅꯕꯗꯨꯅ ꯃꯣꯏꯒꯤ ꯃꯃꯥꯗꯣ ꯌꯥꯝ ꯀꯟꯅ ꯅꯥꯔꯒ ꯆꯠꯄ ꯈꯣꯠꯄ ꯄꯥ ꯉꯝꯗꯗꯅ ꯇꯧꯕꯗꯣ ꯑꯗꯨ ꯇꯧꯕꯗꯒꯤ ꯍꯣꯏ ꯆꯍꯤ ꯃꯔꯤ ꯃꯉꯥꯗꯤ ꯆꯪꯉꯦ ꯍꯥꯏꯌꯦ ꯂꯥꯏꯌꯦꯡꯕꯗ꯫ ꯑꯗꯣ ꯑꯗꯨꯃꯥꯏꯅ ꯆꯪ ꯇꯥꯔꯁꯨ ꯍꯧꯖꯤꯛꯇꯤ ꯆꯠꯄ ꯈꯣꯠꯄ ꯂꯣꯏ ꯉꯝꯃꯛꯑꯦꯕ
ꯑꯣ
ꯑꯗꯨꯅ ꯑꯩꯖꯦ ꯏꯃꯥꯟꯅꯕꯗ ꯇꯥꯟꯅꯔꯝꯕꯅꯦ ꯑꯗꯨꯏ ꯃꯔꯝꯗ꯫
ꯑꯗꯨ ꯑꯣꯏꯇꯥꯔꯗꯤ ꯁꯨꯃꯥꯏꯟ ꯇꯧꯔꯒꯦꯕꯀꯣ ꯍꯣꯔꯦꯟꯗꯣ ꯇꯠ ꯆꯧ ꯊꯕꯛ ꯍꯜꯂꯛꯑꯒ ꯃꯥꯗꯣ ꯊꯕꯛ ꯍꯥꯏꯖꯦ ꯂꯩꯀꯥꯏꯒꯤ ꯊꯕꯛ ꯆꯠꯈꯤꯕꯅꯦꯕꯀꯣ꯫ ꯃꯈꯨꯠꯇꯣ ꯅꯥꯕꯅꯤꯅ ꯌꯥꯝ ꯀꯟꯅ ꯁꯨꯕꯖꯨ ꯉꯝꯗꯕꯅꯤꯅ ꯀꯩ ꯀꯩ꯫ ꯃꯥꯅ ꯀꯩ ꯀꯩ ꯌꯣꯠꯅꯨꯡ ꯀꯔꯤ ꯀꯔꯥ ꯂꯩꯗꯅ꯫ ꯑꯗꯨꯒꯤ ꯍꯪꯕ ꯍꯪꯉꯨꯅꯤ ꯆꯠꯈꯤꯕꯅꯦꯕ꯫ ꯑꯗꯣ ꯑꯗꯨ ꯍꯜꯂꯛꯑꯒ ꯁꯨꯃꯥꯏꯟ ꯇꯧꯔꯒꯦ ꯅꯪ ꯍꯥꯏꯗꯣ ꯍꯥꯏꯔꯒꯦꯕꯀꯣ꯫ ꯇꯥꯆꯧꯒ ꯏꯕꯥꯅꯤ ꯇꯥꯅꯔꯛꯑꯒꯦ ꯑꯗꯣ ꯅꯪꯗꯣ ꯏꯃꯥꯟꯅꯕꯗꯣ ꯐꯖꯅ ꯍꯪꯉꯛꯑꯣ꯫
ꯍꯣꯏ꯫
ꯑꯗꯨꯒ ꯏꯆꯦꯗ ꯄꯥꯎ ꯄꯤꯔꯛꯑꯣ꯫
ꯍꯣ ꯍꯣꯏ ꯏꯃꯥꯟꯅꯕꯨꯗꯤ ꯁꯤꯗ ꯂꯩꯌꯦ ꯏꯃꯥꯟꯅꯕꯤꯒꯤ ꯃꯃꯥꯗꯨꯕꯨꯗꯤ ꯌꯨꯝꯗ ꯂꯩꯍꯧꯕꯅꯦꯕ꯫ ꯑꯗꯣ ꯃꯣꯏ ꯃꯃꯥꯒꯖꯨ ꯗꯨꯝ ꯋꯥꯔꯤ ꯁꯥꯟꯅꯍꯜꯂꯒꯦ ꯑꯗꯨꯒ ꯏꯆꯦꯒ ꯇꯥꯆꯧꯒ ꯄꯥꯎꯗꯨ ꯇꯥꯟꯅꯔꯛꯑꯣ꯫ ꯑꯗꯨꯒ ꯑꯩꯉꯣꯟꯗ ꯑꯃꯨꯛ ꯄꯥꯎ ꯍꯥꯏꯔꯛꯑꯣ ꯑꯩ ꯃꯣꯏꯒꯤ ꯐ ꯐꯣꯟ ꯅꯝꯕꯔꯗꯨ ꯊꯥꯔꯛꯑꯒꯦ ꯑꯗꯨꯒ ꯋꯥꯔꯤꯗꯣ ꯑꯗꯨꯃꯥꯏꯅ ꯁꯥꯔꯒ ꯇꯧꯅꯕ ꯏꯃꯥꯟꯅꯕꯅꯁꯨ ꯃꯣꯏ ꯃꯃꯥꯗ ꯍꯥꯏꯐꯦꯠꯄꯨꯗꯤ ꯋꯥꯔꯤ ꯁꯥꯏꯌꯦ ꯑꯗꯨꯒ ꯎꯝ ꯍꯧꯖꯤꯛꯀꯤ ꯃꯥꯒꯤ ꯂꯥꯏꯌꯦꯡꯕ ꯂꯥꯏꯌꯦꯡꯕ ꯅꯨꯄꯥꯗꯨꯗꯁꯨ ꯋꯥꯔꯤꯗꯣ ꯎꯝ ꯏꯃꯥꯒꯤ ꯋꯥꯔꯤꯗꯣ ꯑꯩ ꯈꯔꯗꯤ ꯍꯥꯏꯒꯤꯕꯅꯦꯕ꯫ ꯑꯗꯣ ꯃꯥꯅ ꯍꯥꯏꯕꯗ ꯑꯗꯨꯝ ꯏꯃꯥꯒꯤꯗꯣ ꯆꯍꯤꯗꯣ ꯈꯔꯗꯤ ꯆꯪꯒꯅꯤ ꯑꯗꯨ ꯆꯍꯤ ꯃꯉꯥ ꯐꯥꯎꯗꯤ ꯑꯗꯨꯃꯥꯏꯟꯗꯤ ꯆꯪꯗꯣꯗꯤ ꯃꯥꯟꯗꯦ ꯑꯍꯨꯝ ꯑꯍꯨꯝ ꯃꯈꯥꯏ ꯁꯨꯃꯥꯏꯅꯗꯤ ꯍꯥꯏꯔꯛꯑꯦꯕ꯫
ꯏꯁ ꯐꯔꯦ ꯐꯔꯦ ꯑꯗꯨꯃꯥꯏꯅ ꯑꯃ ꯂꯩꯔꯝꯃꯤꯁꯦ꯫
ꯍꯣꯏ ꯑꯗꯨꯅꯦ ꯑꯗꯨ ꯑꯝꯇ ꯇ꯭ꯔꯥꯏ ꯑꯗꯨ ꯑꯝꯇ ꯌꯦꯡꯊꯣꯛꯑꯁꯦꯅ ꯑꯩꯁꯨ ꯏꯆꯦꯗ ꯍꯥꯏꯒꯦꯅ ꯅꯍꯥꯟꯗꯩ ꯑꯗꯨꯝ ꯍꯦꯛꯇ ꯀꯥꯎꯕ ꯑꯩ ꯁꯣꯝꯗ ꯄꯩꯈꯥ ꯅꯨꯡꯒꯥꯥꯒꯤꯅꯦ꯫ ꯇꯧꯕꯖꯤꯗ ꯃꯊꯥꯖꯦ ꯍꯦꯛꯇ ꯁꯥꯗꯅ꯫
ꯍꯣ ꯍꯣꯏ ꯑꯗꯨ ꯌꯥꯝ ꯐꯔꯕꯅꯦ ꯑꯗꯣ꯫
ꯑꯗꯨꯗꯤ ꯏꯆꯦ ꯍꯧꯔꯦꯟ ꯇꯆꯧ ꯂꯥꯛꯄ ꯀꯥꯟꯗ ꯋꯥꯔꯤꯗꯨ ꯁꯥꯟꯅꯔꯛꯑꯣ ꯑꯗꯨꯒ ꯑꯥ ꯄꯥꯎꯗꯣ ꯑꯩꯉꯣꯟꯗ ꯑꯝꯇ ꯍꯥꯏꯔꯛꯑꯣ ꯑꯕꯨꯡꯉꯣꯗꯨꯁꯨ ꯈꯪꯗ꯭ꯔꯦꯁꯦ ꯌꯦꯡꯉꯁꯦ ꯑꯕꯨꯡꯉꯣꯒꯤꯗꯨꯁꯨ ꯑꯝꯇꯪ ꯅꯕꯣꯗꯤꯌꯥꯗꯣ ꯑꯝꯇ ꯇ꯭ꯔꯥꯏ ꯇꯧ ꯇꯧꯊꯣꯛꯍꯜꯂꯒꯅꯦ
ꯎꯝ ꯐꯔꯦ ꯐꯔꯦ ꯅꯪ ꯂꯩꯖꯔꯣ ꯑꯩꯅꯦ ꯁꯣ ꯅꯥꯀꯟꯗ ꯏꯠ ꯆꯦ ꯑꯃ ꯂꯥꯛꯑꯦ ꯐꯤ ꯂꯧꯕꯒꯤ ꯑꯝꯇ ꯍꯪꯅꯒꯦꯀꯣ꯫
ꯍꯣ ꯍꯣꯏ ꯏꯆꯦ ꯏꯆꯦ ꯊꯝꯃꯒꯦ ꯑꯗꯨꯗꯤ ꯎꯝ꯫